ꯇꯥꯏꯌꯦ
ꯀꯔꯤ ꯇꯧꯒꯦ ꯀꯔꯤ ꯇꯧꯔꯒ ꯂꯩꯕ꯭ꯔꯣ
ꯑꯁ ꯍꯧꯖꯤꯛꯇꯤ ꯌꯥꯝ ꯄꯣꯠ ꯍꯧꯖꯤꯛꯇꯤ ꯄꯣꯊꯥꯔꯦ ꯊꯕꯛ ꯋꯥꯡꯅ ꯆꯠꯂꯨꯕꯩ
ꯑꯣ ꯍꯦ ꯍꯦ ꯄꯣꯊꯥꯎ ꯄꯣꯊꯥꯎ
ꯎꯝ
ꯉꯁꯤ ꯀꯣꯜ ꯀꯌꯥꯒꯨꯝꯕ ꯇꯧꯈ꯭ꯔꯕ꯭ꯔꯥ ꯇꯧꯗ꯭ꯔꯤꯕ꯭ꯔꯣ
ꯑꯃꯈꯛꯇꯪ ꯇꯧꯗ ꯉꯥꯏꯔꯤꯗ ꯑꯩꯁꯨ ꯍꯜꯂꯛꯇ ꯉꯥꯏꯕ ꯉꯥꯏꯍꯥꯛ ꯇꯨꯝꯊꯣꯛꯎꯔꯦ
ꯑꯣ
ꯌꯥꯝ ꯇꯧꯗ꯭ꯔꯤ
ꯑꯥ ꯑꯁꯤ ꯌꯥꯝ ꯀꯣꯜ ꯇꯧꯒꯗꯕꯅꯤ ꯍꯥꯏꯅꯦ
ꯅꯪ ꯇꯧꯔꯕꯣ
ꯉꯁꯤ ꯑꯩ ꯈꯔ ꯍꯣꯏ ꯈꯔ ꯇꯧꯋꯦ ꯉꯁꯤ ꯀꯣꯜ ꯀꯣ ꯉꯁꯤꯅ ꯑꯌꯥꯝꯕ ꯇꯥꯔꯅꯤ ꯑꯩꯒꯤꯗꯤ ꯏꯌꯥꯝꯕ ꯇꯥꯔꯅꯤ ꯃꯥ ꯁꯤꯛꯁ ꯁꯦꯚꯦꯟ ꯀꯣꯔꯣꯁ ꯀꯨꯝꯕꯗꯤ ꯄꯥꯏꯈ꯭ꯔꯦ ꯉꯁꯤ
ꯑꯣꯀꯦ ꯑꯣꯀꯦ ꯐꯔꯦ ꯐꯔꯦ
ꯌꯨꯝꯗ ꯑꯗꯨꯝ ꯂꯩꯕꯒꯤꯀꯣ
ꯌꯨꯝ ꯀꯥꯏ ꯌꯨꯝꯅ ꯀꯩꯅꯣꯗ ꯀꯥꯏꯗ ꯍꯤꯖꯗ ꯁ꯭ꯋꯥꯏꯗ ꯂꯩꯕ ꯕꯦꯂꯤꯗ ꯂꯩꯕ꯭ꯔꯣ ꯍꯤꯜꯗ ꯂꯩꯕ꯭ꯔꯣ
ꯑꯥ ꯍꯧꯖꯤꯛꯗꯤ ꯚꯦꯂꯤꯗ ꯂꯩꯗ ꯍꯤꯜꯗꯒꯤꯅꯦ ꯀꯂꯦꯖ ꯇꯤ ꯆꯠꯇ꯭ꯔꯦ ꯑꯩꯈꯣꯏꯗꯤ ꯂꯣꯏꯈ꯭ꯔꯦ
ꯂꯣꯏꯈ꯭ꯔꯦ
ꯎꯝ ꯍꯤꯍꯤ ꯅꯪꯗꯤ ꯁꯤ ꯌꯨꯝꯗ ꯂꯩꯌꯦꯗ ꯀꯣꯂꯦꯖ ꯂꯣꯏꯔꯦꯀꯣ
ꯂꯣꯏꯔꯦ
ꯑꯣ ꯀꯔꯤ ꯊꯕꯛ ꯇꯧꯔꯤꯅꯣ
ꯑꯣꯖꯥ ꯑꯣꯏꯔꯤꯌꯦ ꯑꯗꯨꯅꯤ
ꯑꯣ ꯑꯣ ꯅꯨꯡꯉꯥꯏꯅꯦ
ꯑꯥ
ꯑꯣꯖꯥꯅ ꯕꯦꯠꯁ ꯅꯦ
ꯍꯣꯏ ꯁꯥꯇ꯭ꯔ ꯑꯐꯕ ꯄꯨꯊꯣꯛꯑꯒꯦꯅ
ꯑꯧ ꯑꯧ ꯅꯨꯡꯉꯥꯏꯕꯤꯅꯦꯗ ꯢꯁꯇꯨꯗꯦꯟ ꯄꯥꯏꯕꯁꯨ
ꯀꯔꯤ ꯁꯕꯖꯦꯛꯇ ꯇꯧꯔꯛꯀꯦ
ꯑꯩꯗꯤ ꯏꯪꯂꯤꯁꯇ
ꯑꯣ ꯐꯩꯅꯦ
ꯅꯪꯗꯤ
ꯑꯩ ꯀꯃꯔꯁꯅꯤ
ꯑꯣ ꯀꯃꯔꯁ ꯐꯩꯅꯦ ꯀꯃꯔꯁꯁꯨ
ꯑꯥꯎ
ꯑꯗꯨ ꯀꯣꯂꯦꯖꯇ ꯑꯣꯖꯥ ꯇꯧꯕ꯭ꯔꯥ
ꯁ꯭ꯀꯨꯜꯗꯅꯤꯗ ꯍꯧꯖꯤꯛ ꯁ꯭ꯀꯨꯜ ꯄꯨꯢ ꯑꯥ ꯑꯦꯂꯕꯦꯟ ꯇꯨꯌꯦꯞ
ꯑꯥꯎ ꯑꯥꯥꯎ ꯐꯩꯅꯦ
ꯎꯝ
ꯑꯩꯒꯤꯗꯤ ꯀꯣꯃꯔꯁꯁꯦ ꯈꯔ ꯋꯥꯏꯍꯦ ꯃꯦꯁꯀꯨꯝꯃꯁꯨ ꯈꯔ ꯋꯥꯠꯄꯀꯣ ꯑꯩꯒꯤꯁꯦ ꯑꯗꯨꯗꯤ ꯂꯧꯗꯦ ꯏꯝꯐꯥꯜꯗ ꯑꯣꯏꯔꯝꯒꯅꯤꯀꯣ ꯅꯪꯁꯦ
ꯃꯥꯅꯦ ꯃꯥꯅꯦ ꯐꯥꯗ ꯂꯩ
ꯑꯗꯨ ꯑꯩꯈꯣꯏ ꯏꯝꯐꯥꯜꯒꯨꯝꯕ ꯑꯗꯨꯝ ꯍꯥꯏꯕꯗꯤ ꯌꯥꯏꯅꯀꯣ ꯏꯁꯄꯦꯁꯤꯐꯤꯛ ꯃꯐꯝ ꯍꯥꯏꯗ꯭ꯔꯗꯤꯀꯣ
ꯌꯥꯏ ꯀꯩꯁꯨꯨ ꯀꯥꯏꯗꯦꯗ
ꯑꯣ ꯅꯪ ꯁꯤ ꯄꯥꯏꯕ ꯀꯨꯏꯈ꯭ꯔꯕ꯭ꯔꯣ
ꯀꯨꯢꯗ꯭ꯔꯤꯗ
ꯎꯝ ꯅꯨꯃꯤꯠ ꯀꯌꯥꯒꯨꯝꯕ ꯇꯥꯔꯒꯦ ꯑꯩꯀꯣ ꯑꯁꯤꯗ ꯏꯟꯁꯥꯡ ꯑꯍꯥꯎꯕ ꯉꯥꯛꯇ ꯆꯥꯏ ꯉꯁꯤꯗꯤ ꯕꯦꯝꯕꯨꯁꯨꯠ ꯆꯥꯏ
ꯑꯥ ꯑꯁ ꯑꯁ ꯁꯣꯏꯕꯨꯝꯁꯨ ꯍꯥꯎꯕꯅꯤꯅꯦ
ꯍꯣꯏ ꯌꯥꯝ ꯍꯥꯎꯏꯅꯦ ꯀꯔꯤ ꯀꯔꯤꯅꯣ ꯃꯤꯛꯁ ꯐꯖꯅ ꯇꯧꯔꯒ ꯆꯥꯕ ꯌꯥꯕꯗꯣ ꯑꯩꯈꯣꯏꯗꯤ ꯈ꯭ꯋꯥꯏꯗꯒꯤ ꯐꯕ ꯌꯦꯟꯁꯥꯡꯅꯦ
ꯑꯥ ꯀꯥꯡ ꯀꯩꯅꯣ ꯌꯧꯁꯜꯂꯕꯅꯤꯅ ꯎꯁꯣꯏ ꯑꯃꯨꯛ ꯊꯣꯛꯂꯛꯑꯅꯤ ꯎꯁꯣꯏꯁꯨ
ꯍꯣꯏ ꯍꯣꯏ ꯑꯗꯨꯅꯤ ꯅꯣꯏ ꯁ꯭ꯀꯨꯜ ꯆꯠꯄꯁꯦ ꯍꯧꯖꯤꯛꯇ ꯍꯜꯂꯛꯄ ꯉꯥꯏꯔꯤꯀꯣ
ꯑꯧ
ꯄꯨꯡ ꯀꯌꯥꯐꯥꯎ ꯇꯝꯕ꯭ꯔꯥ
ꯄꯨꯡ ꯑꯍꯨꯝꯕꯧ
ꯑꯣ ꯑꯍꯨꯝ ꯐꯥꯎꯀꯣ ꯎꯝ ꯍꯧꯖꯤꯛꯇꯤ ꯐꯣꯔ ꯇꯥꯗ꯭ꯔꯤꯅꯦ
ꯑꯣ ꯄꯨꯡ ꯑꯍꯨꯝ ꯐꯥꯎ ꯇꯝꯃꯦ ꯍꯜꯂꯞꯄ ꯀꯨꯏꯗ꯭ꯔꯤ ꯑꯩꯁꯨ
ꯑꯧ
ꯑꯗꯨꯅ
ꯑꯗꯨ ꯇ꯭ꯌꯨꯁꯟꯒꯨꯝꯕꯁꯨ ꯑꯗꯨꯝ ꯄꯤꯕ ꯌꯥꯏꯅꯀꯣ ꯅꯣꯏꯒꯤ ꯁꯕꯖꯦꯛꯁꯦ ꯎ
ꯇꯨꯢꯁꯟꯁꯨ ꯑꯗꯨꯝ ꯇꯧꯒꯦ ꯑꯥꯎ ꯇꯧꯋꯦ
ꯑꯣ ꯑꯣ ꯑꯁ ꯃꯅꯤꯄꯨꯔꯗ ꯀꯣꯃꯔꯁ ꯀꯃꯥꯏꯅ ꯇꯧꯕ꯭ꯔꯥ ꯁꯤꯠꯄ꯭ꯔꯥ ꯁꯤꯠꯇꯕ꯭ꯔꯥ ꯀꯣ
ꯀꯩꯅꯣ ꯈꯔ ꯋꯥꯏꯑꯦ ꯃꯅꯤꯄꯨꯔꯗꯁꯨ ꯑꯗꯨꯝ
ꯑꯣ ꯑꯗꯨꯅꯦ ꯑꯩꯈꯣꯏꯅ ꯑꯩꯒꯤ ꯅꯨꯄꯥꯅꯀꯣ
ꯑꯥ
ꯑꯦ ꯑꯩꯒꯤ ꯅꯨꯄꯥꯅ ꯀꯣꯃꯔꯁꯅꯦꯕ ꯃꯥꯁꯨ ꯀꯣꯃꯔꯁ ꯑꯗꯨ ꯃꯦꯅꯦꯖ ꯃꯦꯟꯒꯤ ꯀꯣꯂꯦꯖ ꯑꯃꯗ ꯑꯦꯁꯤꯁꯇꯦꯟ ꯄ꯭ꯔꯣꯐꯦꯁꯔ ꯑꯣꯏꯅ ꯂꯩꯌꯦ ꯍꯧꯖꯤꯛ ꯑꯗꯨꯒꯤ ꯃꯅꯤꯄꯨꯔꯗ ꯊꯕꯛ ꯊꯣꯛꯄꯁꯦ ꯑꯗꯨ ꯀꯣꯃꯔꯁ ꯀꯤꯗꯣ ꯎ ꯁꯨꯛꯎ ꯎꯗꯕ ꯑꯩꯈꯣꯏꯅ ꯑꯗꯨꯒꯤ ꯀꯣꯃꯔꯁꯁꯦ ꯌꯥꯝꯅ ꯂꯣ ꯑꯣꯏꯅ ꯂꯩꯕ꯭ꯔꯥ ꯍꯥꯏꯅ ꯈꯟꯕꯅꯤꯅ
ꯎꯝ ꯍꯧꯖꯤꯛ ꯈꯈꯗꯤ ꯑꯃꯨꯛ ꯂꯧꯅꯔꯕꯅꯦ ꯈꯈ ꯍꯥꯟꯅꯗꯤ ꯂꯧꯅꯔꯝꯗꯦꯕ ꯌꯥꯝꯅ ꯖꯤꯛ ꯈꯔ ꯈ꯭ꯔꯕꯨꯗꯤ ꯂꯧꯅꯔꯛꯑ ꯍꯥꯏꯒꯤ ꯕꯤꯅꯤꯐꯤꯠꯁꯦ ꯀꯥ ꯍꯨꯖꯤꯛꯇꯤ ꯑꯥ ꯀꯃꯔꯁ ꯀꯤ ꯕꯦꯅꯤꯐꯤꯠꯁꯦ ꯍꯧꯖꯤꯛꯇꯤ ꯀꯩꯅꯣ ꯂꯥꯛꯑꯕꯅꯤꯅ ꯍꯧꯖꯤꯛ
ꯑꯣ ꯑꯣ ꯃꯤꯁꯨ ꯈꯪꯈ꯭ꯔꯕꯅꯤꯅꯀꯣ
ꯎꯝ ꯑꯌꯥꯝꯕ ꯍꯧꯖꯤꯛꯇꯤ ꯒ꯭ꯂꯣꯕꯦꯜ ꯒ꯭ꯂꯣꯕꯦꯜ ꯏꯀꯣꯅꯣꯃꯤ ꯂꯣꯏꯅꯀꯣ ꯇ꯭ꯔꯦꯠꯂꯣꯝꯗ ꯐꯅꯌꯥꯝ ꯇꯧꯔꯕꯅꯤꯅ
ꯍꯣꯏ
ꯑꯗꯨꯅ ꯀꯃꯔꯁꯀꯤ ꯀꯥꯟꯅꯕꯁꯦ ꯑꯗꯨꯝ ꯈꯔ ꯈꯔ ꯈꯪꯅꯔꯛꯑꯦ
ꯑꯣ ꯑꯣ ꯑꯗꯨꯗꯤ ꯌꯥꯝ ꯐꯩ ꯑꯦ ꯑꯗꯨꯗꯤ ꯀꯣꯃꯔꯁꯁꯦ ꯌꯥꯝꯕ ꯁꯕꯖꯦꯛꯅꯦꯕ ꯑꯁꯤ ꯃꯅꯤꯄꯨꯔꯗꯗꯤ ꯑꯩꯅ ꯁꯨꯎ ꯎꯗꯕꯒꯤꯀꯣ
ꯎꯝ ꯑꯗꯣ ꯁꯨꯝ ꯏꯟꯗꯤꯌꯥ ꯃꯦꯟꯂꯦꯟ ꯏꯟꯗꯤꯌꯥꯒꯨꯝꯕꯗꯗꯤꯀꯣ ꯑꯗꯨꯝ ꯐꯖꯅ ꯂꯧꯅꯕꯅꯦ
ꯎꯝ ꯀꯔꯤ ꯌꯦꯟꯁꯥꯡ ꯆꯥꯔꯦ ꯉꯁꯤꯗꯤ
ꯉꯁꯤꯗꯤ ꯀꯩꯅꯣ ꯁꯥ ꯀꯩꯅꯣ ꯋꯥꯏ ꯀꯔꯤ ꯀꯔꯤ ꯀꯔꯤ ꯀꯥꯡꯁꯣꯏ ꯀꯥꯡꯁꯣꯏ ꯑꯣꯏꯅ ꯇꯧꯁꯟꯈ꯭ꯔꯦ ꯑꯥ
ꯥꯥꯥꯥꯥꯎꯝ
ꯅꯨꯡꯁꯥꯒ ꯁꯥꯕꯅꯤꯅ
ꯎꯝ ꯅꯨꯡꯁꯥꯁꯦ ꯌꯥꯝ ꯀꯟꯅ ꯁꯥꯏꯅꯦ ꯁꯤꯗ
ꯎꯝ
ꯉꯁꯤꯗꯤ ꯑꯩꯅ ꯅꯣꯡ ꯆꯨꯒꯦꯔꯥ ꯀꯣ ꯍꯥꯏꯅ ꯈꯜꯂꯒ ꯃꯣꯔꯅꯤꯡꯗꯗꯤ ꯈꯔ ꯈꯔ ꯆꯨꯋꯦꯅ
ꯑꯥꯎ ꯃꯣꯔꯅꯤꯡꯗꯗꯤ ꯈꯔ ꯑꯥ ꯈꯤꯇꯪ ꯈꯤꯇꯪ ꯈꯤꯛꯄ ꯆꯨꯗꯕ ꯑꯥ ꯑꯗꯨꯅꯤ
ꯏꯁꯤꯡꯁꯦ ꯂꯛꯇꯕ ꯑꯩꯈꯣꯏꯗ ꯉꯁꯤ
ꯑꯥ
ꯀꯔꯤꯒꯤꯔ ꯈꯪꯗꯦ ꯂꯥꯛꯄ ꯅꯨꯃꯤꯠꯅꯦ ꯑꯗꯨ ꯑꯣꯏꯔꯁꯨ ꯂꯥꯛꯇꯕꯒꯤ ꯑꯩꯅ ꯏꯁꯤꯡ ꯄꯥꯃꯨꯈ꯭ꯔꯕ
ꯈꯤꯇꯪ ꯆꯨꯔꯁꯨ ꯐꯩꯌꯦ ꯑꯗꯨ ꯁ꯭ꯋꯥꯏꯗ ꯖꯣꯔꯣ ꯍꯣꯏ ꯁ꯭ꯋꯥꯏꯗ ꯆꯨꯅꯤꯅꯦ ꯅꯣꯡꯁꯨ ꯑꯩꯈꯣꯏꯒꯤ ꯀꯩꯅꯣ ꯂꯧꯕꯨꯛ ꯀꯨꯝꯕ ꯑꯗꯩ ꯀꯩꯅꯣꯒꯨꯝꯕꯗꯗꯤ ꯆꯨꯗꯦꯕ ꯂꯧꯕꯨꯛꯀꯨꯝꯕ ꯈꯔ ꯆꯨꯔꯗꯤ ꯑꯥ ꯑꯩꯈꯣꯏꯒꯤ ꯎꯝ ꯀꯩꯅꯣꯁꯨ ꯄ꯭ꯔꯗꯛꯁꯟꯁꯨ ꯐꯖꯅ ꯇꯧꯒꯗꯧꯅꯤ
ꯍꯣꯏ ꯀꯩꯁꯨ ꯅꯣꯡ ꯆꯨꯕꯒꯨꯝ ꯇꯧꯋꯤꯅꯦ ꯅꯣꯡ ꯆꯨꯅꯤ ꯅꯣꯡ ꯆꯨꯒꯦꯔꯥ ꯍꯥꯢꯅ ꯑꯩ ꯈꯟꯗ꯭ꯔꯒ ꯂꯩ
ꯎꯝ ꯍꯟꯗꯛ ꯆꯍꯤꯁꯤꯅꯁꯨ ꯍꯦꯜꯂꯦ ꯁꯥꯥꯕ ꯌꯥꯝꯁꯨ ꯁꯥꯏ ꯃꯃꯥꯡꯗꯒꯤ ꯍꯟꯗꯛ ꯍꯟꯗꯛꯅꯁꯨ ꯍꯦꯜꯂꯦ ꯌꯥꯝ ꯁꯥꯕꯁꯦ ꯑꯥ ꯑꯗꯨꯅ
ꯅꯪꯅ ꯏꯟꯁꯥꯡ ꯊꯣꯡꯒꯦꯔ
ꯍꯥꯥ ꯁꯤꯁꯇ ꯀꯩꯗꯧꯔꯕ
ꯅꯪꯅ ꯏꯚꯅꯤꯡꯒꯤ ꯌꯦꯟꯁꯥꯡ ꯊꯣꯡꯒꯦꯔꯥ
ꯑꯥ ꯀꯩꯅꯣ ꯇꯧꯗꯦ ꯑꯩꯅ
ꯂꯨꯍꯣꯡꯈ꯭ꯔꯕ꯭ꯔ
ꯂꯨꯍꯣꯡꯗꯔꯤꯗ
ꯑꯣ ꯑꯗꯨꯒꯤ ꯑꯗꯨꯗꯤ ꯢꯃꯥ ꯢꯄꯥ ꯉꯣꯟꯗ ꯂꯩꯔꯅꯤꯀꯣ ꯑꯣ ꯑꯣ ꯐꯩꯅꯦ ꯑꯗꯨꯗꯤ ꯂꯨꯍꯣꯡꯉꯦ
ꯁꯤꯁꯇꯔꯕꯨꯕ
ꯑꯣ ꯑꯣ ꯑꯩꯕꯨꯔꯥ
ꯑꯥ ꯁꯤꯁꯇꯔꯗꯤ ꯍꯣꯡ ꯂꯨꯍꯣꯡꯉꯕꯕ
ꯍꯣꯏ ꯍꯣꯏ ꯂꯨꯍꯣꯡꯈ꯭ꯔꯦꯗ ꯑꯩꯈꯣꯏꯗꯤ
ꯐꯔꯦꯅꯦ
ꯎꯝ ꯃꯇꯝꯁꯦ ꯇꯥꯈ꯭ꯔꯕꯅꯤꯅ
ꯑꯥ
ꯅꯨꯄꯤꯗꯤ ꯃꯇꯝ ꯂꯩꯕꯅꯤꯅ
ꯃꯥꯅꯦ ꯃꯥꯅꯦ ꯑꯗꯨ ꯉꯟꯅ ꯑꯗꯨꯝ ꯇꯧꯁꯟꯕ ꯌꯥꯔꯦ
ꯍꯣꯏ ꯀꯨꯏ ꯀꯨꯏꯗꯤ ꯀꯨꯏꯗ꯭ꯔꯤꯗ ꯆꯍꯤ ꯑꯃꯒꯨꯝꯔ ꯀꯣ
ꯑꯥ
ꯅꯪꯗꯤ ꯆꯍꯤ ꯀꯌꯥꯒꯨꯝꯕ ꯁꯨꯔꯒꯦ
ꯑꯩ ꯇ꯭ꯋꯦꯟꯇꯤ ꯐꯣꯔ
ꯑꯣ ꯇ꯭ꯋꯦꯟꯇꯤ ꯐꯣꯔ ꯌꯥꯝ ꯑꯉꯥꯡ ꯑꯣꯏꯔꯦ ꯑꯗꯨꯗꯤ
ꯑꯧ
ꯑꯦꯛꯖꯥꯝꯒꯨꯝꯕꯁꯨ ꯊꯥꯎꯑꯣꯅ
ꯍꯣꯏ ꯊꯥꯖꯟꯗꯩ ꯑꯦꯛꯖꯥꯡꯒꯨꯝꯕꯁꯨ ꯇꯧꯁꯟꯕꯅꯤ ꯔꯁꯤꯅꯁꯨꯨ ꯑꯣꯏ ꯌꯥꯄꯣꯟꯇꯦ ꯇ ꯑꯣꯖꯥ ꯃꯆꯥ ꯄ꯭ꯔꯥꯏꯚꯦꯠ ꯀꯩꯀꯣ ꯁꯨꯝ ꯈꯔ ꯇꯧꯕꯁꯤꯅ ꯍꯤꯡꯕꯗ ꯋꯥꯔꯦꯗ ꯍꯧꯖꯤꯛꯀꯤ ꯃꯇꯝꯗꯗꯤ ꯗꯨꯅ ꯀꯩ ꯑ ꯑꯇꯣꯞꯄ ꯂꯦꯕꯦꯜ ꯈꯔ ꯀꯥꯈꯠꯇ꯭ꯔꯗꯤ ꯀꯣ
ꯎꯝ ꯑꯗꯨꯅꯦ
ꯇꯥꯡꯉꯤꯕ ꯅꯠꯇ꯭ꯔꯥ
ꯑꯗꯨꯅꯦ ꯍꯤꯡꯕ ꯉꯝꯗꯦ ꯑꯩꯈꯣꯏꯅ ꯍꯦꯛ ꯄꯩꯁꯥ ꯂꯩꯕ ꯑꯗꯨꯒꯨꯝ ꯇꯧꯔꯁꯨ ꯀꯣ ꯄꯣꯠꯆꯩꯁꯦ ꯑꯥ ꯀꯥꯈ꯭ꯔꯕꯒꯤ ꯑꯗꯨꯝ ꯁꯦꯝꯁꯤ ꯁꯤꯆꯨꯋꯦꯁꯟꯗ ꯑꯃꯨꯛ ꯀ ꯂꯛꯏꯅꯤ
ꯃꯥꯅꯤ
ꯕꯤꯖꯤꯅꯦꯁ ꯀꯨꯝꯕ ꯂꯩꯇ꯭ꯔꯗꯤꯀꯣ ꯍꯤꯡꯕꯁꯦ ꯋꯥꯕꯅꯤ
ꯍꯣꯏ
ꯑꯣ ꯀꯔꯤꯅꯣꯃ ꯇꯥꯈ꯭ꯔꯦꯅꯦ
ꯕꯤꯖꯤꯅꯦꯁ ꯁꯥꯏꯠꯇ ꯕꯤꯖꯤꯅꯦꯁ ꯃꯆꯥ ꯃꯆꯥ ꯑꯗꯨꯝ ꯇꯧꯁꯟꯕ ꯌꯥꯏ ꯅꯠꯇ꯭ꯔꯗꯤ
ꯄꯨꯡ ꯀꯌꯥꯗ ꯍꯧꯕ꯭ꯔꯥ ꯁ꯭ꯀꯨꯜꯗꯤ
ꯁ꯭ꯀꯨꯜꯁꯦ ꯄꯨꯡ ꯑ ꯅꯥꯏꯟꯗꯒꯤ
ꯅꯥꯏꯟꯗꯒꯤꯀꯣ
ꯑ
ꯅꯥꯏꯟ ꯇꯨ ꯊ꯭ꯔꯤ ꯗꯤ ꯇꯦꯟ ꯏꯂꯚꯦꯟ ꯇ꯭ꯨꯋꯦꯜꯐ ꯋꯥꯟ ꯇꯨ ꯊ꯭ꯔꯤ ꯑꯗꯨꯗꯤ ꯁꯤꯛꯁ ꯑꯥꯋꯔꯁ ꯉ ꯈꯛꯇꯅꯤꯀꯣ ꯌꯥꯏ ꯌꯥ ꯑꯗꯨꯗꯤ ꯀ꯭ꯂꯥꯁꯒꯨꯝꯕꯗꯤ ꯀ꯭ꯌꯥ ꯂꯩꯕ꯭ꯔꯥ
ꯄꯦꯔꯠꯅꯤ ꯑꯗꯣ ꯑꯣꯖꯥ ꯑꯃꯅ ꯅꯣꯡꯃꯗ ꯐꯣꯔ ꯀ꯭ꯂꯥꯁ ꯊ꯭ꯔꯤ ꯀ꯭ꯂꯥꯁ ꯁꯨꯃꯥꯏꯅ
ꯑꯣ ꯑꯣ ꯌꯥꯏ ꯌꯥꯏ ꯑꯗꯨꯗꯤ
ꯎꯝ ꯉꯝꯗ꯭ꯔꯦꯗ ꯁꯤꯁꯇꯔ ꯀ꯭ꯂꯥꯁ ꯑꯍꯨꯝ ꯃꯔꯤꯒ
ꯎꯝ ꯍꯣꯏ ꯍꯣꯏ ꯑꯁ ꯃꯔꯤ ꯗꯒꯤ ꯍꯦꯟꯔꯗꯤ ꯅꯨꯡꯉꯥꯏꯔꯔꯣꯏꯀꯣ ꯅꯨꯃꯤꯠ ꯑꯃꯗ ꯎꯝ ꯑꯗꯨ ꯀ꯭ꯂꯥꯁ ꯑꯃꯥ ꯒ
ꯎꯝ ꯐꯣꯔꯇꯤ ꯐꯥꯏꯚ ꯑꯣꯏ
ꯐꯣꯔꯇꯤ ꯐꯥꯏꯚ ꯀꯣ
ꯑꯥ ꯐꯣꯔꯇꯤ ꯐꯥꯏꯞ ꯑꯣꯏ
ꯑꯣ ꯑꯣ ꯑꯗꯨꯗꯤ ꯑ ꯁ꯭ꯇꯦꯟꯗꯔꯠꯅꯤꯅꯦ ꯑꯩꯈꯣꯏ ꯑꯉꯥꯡ ꯑꯣꯏꯔꯤꯉꯩꯗ ꯑꯗꯨꯝ ꯀ꯭ꯂꯥꯁꯇ ꯐꯣꯔ ꯇꯤ ꯐꯥꯏꯚ ꯃꯤꯅꯤꯠꯁ ꯂꯩꯕꯗꯣ
ꯎꯝ
ꯂꯥꯢꯠ
ꯑꯦ ꯅꯪ ꯄ꯭ꯔꯥꯏꯚꯦꯠ ꯀꯣꯆꯤꯡ ꯒꯨꯝꯕꯗꯤ ꯄꯤꯗ꯭ꯔꯤꯌꯦ
ꯄꯤꯌꯦ ꯄꯤꯌꯦ ꯄ꯭ꯔꯥꯏꯚꯦꯠꯁꯨ ꯇꯧꯏ ꯑ ꯀꯣꯆꯤꯡꯁꯨ ꯇꯧꯏ
ꯑꯣ ꯑꯣ
ꯀꯣꯆꯤꯡꯁꯨ ꯇꯧꯗ꯭ꯔꯗꯤ
ꯎꯝ ꯄ꯭ꯔꯥꯏꯚꯦꯠ ꯀꯣꯆꯤꯡ ꯂꯩꯇ꯭ꯔꯗꯤ ꯑꯣꯖꯥ ꯑꯣꯏꯕ ꯄꯨꯟꯁꯤꯁꯦ ꯋꯥꯒꯅꯤ ꯄꯩꯁꯥꯒꯤ ꯃꯔꯝꯗꯀꯣ
ꯀꯣꯆꯤꯡꯁꯨ ꯈꯔ ꯈꯔ ꯇꯧꯕ
ꯑꯥ
ꯑꯗꯨꯃꯥꯢꯅ
ꯍꯝ ꯆꯠꯂꯣ